ꯇꯥꯔꯕꯣ
ꯇꯥꯔꯕꯣ ꯇꯥꯕꯔꯣ ꯑꯩꯅ ꯉꯥꯡꯉꯤꯁꯦ ꯇꯥꯕ꯭ꯔꯣ
ꯇꯥꯏ ꯇꯥꯏ ꯅꯦꯠꯋꯥꯔꯛꯇꯨ ꯈꯛꯇꯪ ꯈꯛꯇꯪ ꯇꯠꯀꯦ ꯇꯠꯀꯦ ꯇꯧꯋꯦ
ꯑꯣ ꯑꯣ ꯑꯩꯅꯦꯠꯋꯥ꯭ꯔꯛꯇꯨ ꯅꯨꯡꯉꯥꯏꯅꯕ ꯇꯧꯔꯒꯦ ꯑꯗꯨꯝ ꯐꯖꯅꯗꯤ ꯑꯗꯨꯝ ꯇꯥꯕ ꯅꯠꯇ꯭ꯔꯣ
ꯇꯥꯏ ꯇꯥꯏ ꯀꯩ ꯍꯤꯟꯖꯥꯡ ꯆꯥꯔꯒꯦ
ꯑꯩꯖꯦ ꯀꯩꯅꯣꯒ ꯆꯥꯢꯌꯦ ꯢꯔꯣꯟꯕ ꯑꯃꯒ ꯀꯩꯅꯣ ꯎꯇꯤ ꯑꯃꯒ ꯅꯣꯢꯒꯤꯗꯤ
ꯑꯈꯣꯏꯗꯤ ꯀꯩꯅꯣ ꯇꯧꯋꯦ ꯍꯋꯥꯏ ꯀꯥꯡꯇꯛ ꯑꯃ ꯊꯣꯡꯉꯒ ꯃꯣꯔꯣꯛ ꯊꯥꯡꯖꯤꯡ ꯑꯃ ꯃꯦꯠꯂꯦ
ꯑꯣ ꯌꯥꯝ ꯍꯥꯎꯔꯤꯕ ꯖꯥꯠꯅꯤꯗ
ꯑꯦ ꯊꯥꯡꯖꯤꯡ ꯃꯦꯠꯄ ꯍꯥꯏꯔꯒꯅꯦ ꯑꯩ ꯅꯤꯡꯖꯪꯉꯛꯑꯦ ꯑꯩꯅ ꯆꯥ ꯑꯩꯅ ꯆꯥꯁꯦ ꯍꯥꯏꯕꯗꯣ ꯑꯗꯨꯗ ꯊꯥꯡꯖꯤꯡ ꯊꯥꯡꯖꯤꯡ ꯊꯥꯡꯖꯤꯡꯖꯨ ꯐꯖꯅ ꯃꯦꯠꯂꯒ ꯃꯤꯃꯤ ꯁꯤꯡꯖꯨ ꯒꯥ ꯇꯧꯁꯦꯕ ꯑꯩ ꯑꯗꯨꯃꯥꯏꯅ ꯆꯥꯗ ꯀꯨꯏꯔꯦꯕ
ꯌꯥꯏ ꯌꯦ ꯁꯤꯡꯖꯨ ꯑꯩ ꯁꯤꯡꯖꯨꯁꯦ ꯌꯥꯝ ꯄꯥꯝꯃꯤꯅꯦ ꯑꯇꯩ ꯑꯇꯩꯗꯤ ꯌꯥꯝ ꯋꯥꯟꯅ ꯀꯂꯛꯄ ꯑꯣꯏꯗꯦ ꯃꯣꯔꯥ ꯀꯩꯀꯥ ꯌꯥꯝ ꯀꯟ ꯀꯠꯂꯛꯄ ꯑꯣꯏꯗꯦ ꯁꯤꯡꯖꯨꯁꯤꯗꯤ ꯈꯔ ꯀꯜꯂꯛꯑꯦꯅꯦ
ꯁꯤꯡꯖꯨꯗꯣ ꯅꯝꯅ ꯑꯣꯏꯅꯝ ꯇꯧꯔꯒꯀꯣ ꯑꯗꯨꯗꯩ ꯏꯟꯖꯥꯡꯗꯨ ꯀꯪꯅ ꯇꯧꯔꯒ ꯑꯃꯗꯨꯁꯨ ꯆꯥꯕ ꯌꯥꯝ ꯐꯕꯅꯦꯕ ꯃꯁꯥ ꯆꯥꯎꯕꯤꯗꯣ ꯃꯥꯗꯣ ꯆꯥꯕ ꯌꯥꯝ ꯐꯕꯅꯦꯕ ꯍꯥꯏꯗꯤ ꯑꯗꯨ ꯆꯤꯜꯍꯥꯎꯗꯤ ꯊꯤꯕ ꯍꯥꯏꯇꯥꯔꯦ ꯃꯅꯥ ꯃꯁꯤꯡ ꯌꯥꯝ ꯅꯦꯕꯀꯣ ꯃꯥꯗꯤ ꯑꯗꯣ ꯁꯤꯡꯖꯨꯅꯦ ꯍꯥꯏꯔꯗꯤ ꯑꯗꯨꯝ ꯆꯥꯅꯤ ꯁꯤꯡꯖꯨꯅꯦ ꯍꯥꯏꯔꯗꯤ ꯃꯅꯥ ꯃꯁꯤꯡ ꯃꯥꯅ ꯆꯥꯗꯕꯗꯣ ꯍꯥꯞꯄꯁꯨ ꯑꯗꯨꯝ ꯆꯥꯈꯤꯅꯤ ꯈ꯭ꯋꯥꯏ ꯅꯣꯛꯅꯤꯡꯕ ꯍꯥꯏꯔꯒꯗꯤ ꯍꯥꯏꯔꯛꯑꯣ
ꯅꯣꯏꯒꯤ ꯈꯔ ꯍꯦꯟꯇꯣꯛꯑꯒ ꯑꯁ ꯊꯝꯕꯜ ꯐꯖꯟꯅ ꯍꯧꯕ
ꯍꯧꯕꯅꯦ ꯄꯔꯦꯡ ꯅꯥꯀꯟ ꯅꯥꯀꯟ ꯍꯧꯗ꯭ꯔꯣ ꯃꯆꯨ ꯃꯆꯨ ꯇꯣꯉꯥꯟ ꯇꯣꯉꯥꯟ
ꯑꯁ ꯑꯗꯨꯒꯤꯃꯩꯅꯦ ꯑꯗꯨ ꯑꯨꯅꯗꯕꯔ ꯑꯗꯨꯗꯤ
ꯑꯗꯨꯗꯤ ꯂꯧ ꯎꯔꯣꯏ ꯊꯝꯕꯥꯜ ꯍꯧꯕꯒꯤ ꯄꯣꯠꯅꯦ ꯃꯤ ꯑꯗꯨꯗꯤ ꯑ ꯊꯝꯕꯥꯜꯗꯣ ꯍꯌꯦꯡ ꯍꯧ ꯂꯣꯏꯔꯀꯥꯟꯗꯅꯦ ꯊꯝꯆꯦꯠ ꯍꯦꯛꯄ ꯂꯣꯏꯔꯀꯥꯟꯗ ꯃꯣꯏꯅ ꯉꯥ ꯐꯥꯗꯣꯛꯀꯅꯤ ꯉꯥ ꯄꯨꯔꯨꯝꯁꯨ ꯃꯌꯥꯝ ꯂꯩꯕꯅꯦꯕ ꯃꯣꯏꯗꯤ ꯑꯗꯨꯗꯒꯤꯏꯟ ꯏꯟꯀꯝꯁꯦ ꯃꯈꯟ ꯃꯈꯟ ꯇꯥꯟꯅꯩꯁꯦ ꯍꯥꯏꯗꯤ ꯊꯝꯕꯥꯜꯒꯤꯗꯨꯒꯤ ꯊꯝꯆꯦꯠ ꯌꯣꯜꯂꯛꯑꯅꯤ ꯑꯩ ꯊꯝꯆꯦꯠꯇꯨꯗꯒꯤ ꯂꯣꯏꯔꯒ ꯉꯥꯃꯨꯛ ꯐꯥꯔꯅꯤ ꯊꯝꯕꯧ ꯑꯃꯨꯛ ꯇꯥꯜꯂꯅꯤ ꯏꯁ ꯅꯨꯡꯉꯥꯏꯕꯤꯅꯤ ꯃꯣꯏꯗꯤ
ꯑꯣ ꯂꯧꯗꯤ ꯂꯧꯗꯤ ꯂꯧꯗꯤꯑꯝꯇ ꯎꯅꯗ꯭ꯔꯦꯕ
ꯑꯥ ꯂꯧ ꯎꯕ ꯌꯥꯗꯦ ꯏꯁꯤꯡꯗꯣ ꯏꯁꯤꯡ ꯊꯨꯡꯕꯅꯦꯕ ꯑꯗꯨꯝ ꯑꯗꯨꯒ ꯊꯝꯕꯥꯜ ꯃꯣꯏꯅ ꯂꯧ ꯎꯊꯣꯛꯈ꯭ꯔꯗꯤ ꯊꯝꯕꯥꯜꯗꯣ ꯍꯧꯔꯛꯑꯔꯣꯏꯗꯅ ꯑꯗꯨꯅ ꯊꯝꯕꯥꯜ ꯍꯧꯅꯕꯅ ꯑꯗꯨꯝ ꯊꯝꯕꯤꯕꯅꯦꯕ
ꯑꯣ
ꯂꯧ ꯎꯗ꯭ꯔꯁꯨ ꯌꯥꯏꯗꯅ ꯅꯪ ꯊꯝꯆꯦꯠ ꯃꯌꯥꯝꯗꯣ ꯌꯣꯟꯕꯗ ꯂꯨꯄꯥ ꯀꯌꯥ ꯁꯤꯠꯀꯅꯤ ꯌꯦꯡꯉꯣꯗꯅ ꯊꯝ ꯕꯧꯑꯃꯨꯛ ꯇꯥꯜꯂꯛꯈꯤꯅꯤ ꯉꯥꯁꯨ ꯑꯃꯨꯛ ꯐꯥꯔꯛꯈꯤꯅꯤ ꯉꯥꯄꯔꯨꯝꯁꯨ ꯇꯥꯟꯈꯤꯅꯤ ꯑꯗꯨꯗꯤ ꯅꯪ ꯂꯧ ꯎꯕꯗꯨꯁꯨ ꯂꯧ ꯎꯗ꯭ꯔꯁꯨ ꯌꯥꯔꯦ ꯀꯩꯅꯣ
ꯍꯣꯏ ꯃꯣꯏꯒꯤ ꯀꯩꯅꯣꯒꯤ ꯀꯤꯍꯣꯝꯗꯣ ꯑ ꯍꯥꯎꯕ ꯆꯥꯒꯦꯅ ꯊꯥꯔꯤꯅꯠꯇ꯭ꯔꯣ
ꯃꯩꯇꯩ ꯃꯆꯥꯅꯑꯅꯝꯕ ꯊꯥꯕꯅꯤ
ꯅꯝꯅ ꯊꯥꯏ ꯍꯥꯏꯕ
ꯑꯥ ꯃꯩꯇꯩ ꯃꯆꯥꯅ ꯅꯝꯅ ꯊꯥꯃꯤ ꯑꯗꯥꯏ ꯆꯤꯡꯃꯥꯏꯈꯩꯗꯣ ꯃꯣꯏ ꯍꯥꯎꯒꯤ ꯅꯥꯛꯇ ꯅꯠꯇꯦꯕ ꯃꯩꯇꯩꯒꯤꯁꯨ ꯅꯝꯕꯅꯦꯕ ꯆꯤꯡꯃꯥꯏ ꯆꯤꯡꯃꯥꯏ ꯑꯗꯨꯅ ꯅꯣꯏ ꯅꯍꯥꯟ ꯂꯧꯕꯗꯣ ꯀꯥꯏ ꯖꯒꯗꯒꯤ ꯂꯧꯒꯦ
ꯑ ꯆꯤꯡ ꯃꯊꯛ ꯃꯇꯣꯟꯗꯒꯤ ꯈꯔꯥ ꯑꯗꯨꯝ ꯊꯥꯔ ꯌꯣꯟꯕ ꯀꯥꯡꯕꯨꯗꯒꯤ
ꯑꯣ ꯍꯥꯎꯕ꯭ꯔꯣ ꯍꯥꯎ ꯍꯥꯎꯗꯤ ꯍꯕ꯭ꯔꯣ ꯃꯍꯤ ꯃꯥꯏ ꯍꯣꯝꯕ꯭ꯔꯣ
ꯍꯥꯎꯋꯤꯗ ꯑꯁꯣ ꯅꯥꯀꯟꯗꯒꯤ ꯈꯔ ꯍꯥꯏꯊꯔꯀꯥꯟꯗ ꯑꯩꯈꯣꯏꯔꯣꯝ ꯍꯏꯗꯣꯏꯔꯥ ꯁꯣꯝ ꯅꯥꯀꯜ ꯋꯥꯡꯈꯩꯔꯣꯝꯗ ꯈꯔ ꯍꯥꯏꯊꯔꯀꯥꯟꯗ ꯀꯩꯅꯣ ꯂꯩꯕꯗꯣ ꯃꯌꯥꯝ ꯌꯣꯟꯕꯗꯣ ꯍꯎ ꯃꯆꯥ
ꯃꯐꯝ ꯐꯖꯕꯗꯣ ꯋꯥꯆꯦꯠꯅ ꯀꯩꯅ ꯈꯥꯔ ꯈꯥꯔꯒ ꯍꯣꯏ ꯍꯣꯏ ꯄꯣꯠꯐꯝ ꯐꯝꯕꯗꯣ
ꯍꯣꯏ ꯑꯗꯨ ꯑꯗꯨꯒꯤꯗꯣ ꯑꯗꯨ ꯃꯣꯏꯗꯨꯅ ꯈꯔ ꯍꯣꯡꯉꯣꯏꯗ꯭ꯔꯕ
ꯃꯣꯏꯁꯦ ꯍꯣꯏꯃꯣꯏꯗꯤ ꯍꯣꯡꯗꯤ ꯍꯣꯡꯕꯅꯦ ꯑꯗꯨꯒ ꯃꯣꯏ ꯖꯨꯏꯁꯇꯨ ꯌꯣꯟꯕꯅꯦ ꯕꯣꯇꯜ ꯕꯣꯇꯜꯗ ꯀꯤꯍꯣꯝ ꯃꯍꯤ
ꯑꯩ ꯃꯊꯛꯇꯒꯤ ꯁꯨꯝ ꯂꯩꯌꯣ ꯍꯥꯏ ꯇꯥꯔꯦ
ꯍꯣꯏ ꯑꯗꯨꯕꯨꯗꯤ ꯃꯊꯪ ꯑ ꯃꯊꯪ ꯑꯩꯈꯣꯏ ꯂꯥꯛꯄꯗꯁꯨ ꯂꯩꯔꯛꯀꯅꯤ ꯑꯗꯨꯒ ꯃꯍꯤꯗꯨꯁꯨ ꯂꯩꯔꯛꯀꯦ ꯃꯍꯥꯎ ꯌꯦꯡꯁꯦ
ꯍꯣꯏ ꯅꯣꯡꯃꯥꯏꯖꯤꯡ ꯅꯨꯃꯤꯠꯀꯨꯝꯕꯗ ꯂꯥꯛꯑꯣ ꯅꯠꯇꯗꯤ ꯑꯩꯅ ꯑꯗꯨꯝ ꯌꯧꯔꯝꯗꯥꯏꯗ ꯍꯥꯏꯅꯔꯂꯣꯏꯔꯦꯗ ꯋꯥꯠꯂꯤꯅꯤꯅ
ꯍꯣꯏ ꯑꯗꯨꯕꯨꯗꯤ ꯑꯗꯨ ꯁꯨꯝ ꯍꯥꯏꯁꯦ ꯁꯦꯟꯅꯨꯡ ꯑꯃ ꯑꯃ ꯈꯨꯗꯣꯡ ꯆꯥꯔꯛꯑꯗꯤꯅꯦ ꯇꯥꯡ ꯀꯨꯟꯗꯨꯗꯤ ꯁꯨꯝ ꯑꯩꯈꯣꯏꯅ ꯂꯥꯞꯅꯥ ꯊꯥꯗꯣꯛꯄꯅꯦꯕ ꯍꯥꯏꯗꯤ ꯊꯕꯛ ꯊꯨꯅ ꯊꯥꯖꯤꯟꯕ ꯉꯁꯤ ꯇꯥꯡ ꯉꯁꯤ ꯇꯥꯡ ꯀꯌꯥ ꯌꯧꯈ꯭ꯔꯦ ꯉꯁꯤ ꯇꯥꯡ
ꯃꯥ ꯅꯤꯄꯥꯥꯟ ꯇꯔꯦꯠ
ꯑꯦ ꯃꯦꯁꯦꯖ ꯑꯃ ꯍꯜꯂꯛꯑꯦꯅꯦ ꯑꯩꯅ ꯃꯤꯉꯣꯟꯗ ꯍꯥꯏꯈꯤꯕꯗꯣ ꯑꯩꯒꯤ ꯑꯣ ꯇꯤ ꯄꯤ ꯂꯥꯛꯇꯦꯅ ꯍꯥꯏꯈꯤꯕꯗꯣ ꯑꯗꯨꯗꯣ ꯃꯤ ꯈꯨꯗꯤꯡꯃꯛ ꯂꯣꯏ ꯇꯧꯔꯤꯌꯦ ꯑꯩ ꯋꯥꯈꯜ ꯈꯔ ꯅꯨꯡꯉꯥꯏꯌꯦ ꯑꯩꯗꯤ ꯑꯥ ꯑꯩ ꯅꯠꯇ꯭ꯔꯗꯤ ꯄꯥꯈꯠꯂꯨꯔꯕꯅꯦ ꯑꯦꯀꯥꯎꯟ ꯑꯍꯨꯝ ꯃꯔꯤ ꯃꯥꯡꯉꯗ꯭ꯔꯅ
ꯉꯁꯥꯏ ꯑꯣꯗꯣꯏ ꯑꯗꯨ ꯅꯣꯏꯒꯤ ꯅꯥ ꯚꯤꯗꯤꯑꯣꯒꯤ ꯏꯗꯤꯠꯇꯣ ꯀꯅꯅꯥ ꯇꯧꯋꯤꯅꯣ
ꯏꯃꯥꯟꯅꯕ ꯑꯩꯒ ꯑꯩꯅ ꯍꯥꯏꯕꯗꯣ ꯔꯣꯁꯟꯗꯣ
ꯑꯦꯅꯤꯃꯦꯁꯟ ꯐꯤꯂꯝꯒꯤ ꯑꯦꯅꯤꯃꯦꯁꯟ ꯑꯗꯨꯕꯨꯗꯤ ꯏꯁꯀ꯭ꯔꯤꯟ ꯁꯣꯠꯅꯦꯕꯀꯣ
ꯏꯁꯀ꯭ꯔꯤꯟ ꯁꯣꯠ ꯇꯧꯕꯅꯦ ꯑꯗꯣ ꯃꯥꯗꯤ ꯃꯥꯁꯨꯅꯦ ꯀꯃꯨꯂꯦ ꯅꯪꯒꯨꯝꯕꯅꯦꯕ ꯍꯥꯏꯗꯤ ꯏꯗꯤꯠ ꯇꯧꯕ ꯈꯣꯠꯄꯗ ꯃꯁꯟ ꯅꯪ ꯑꯗꯨꯝ ꯍꯩꯖꯩꯗꯅ
ꯍꯣꯏ
ꯍꯥꯏꯗꯤ ꯇꯝ ꯊꯑꯣꯏꯅ ꯇꯝꯗ꯭ꯔꯒꯁꯨ ꯀꯝꯄꯨꯇꯔ ꯍꯥꯟꯅ ꯀꯣꯔꯁ ꯆꯠꯇ꯭ꯔꯒꯁꯨ ꯀꯝꯄꯨꯇꯔ ꯄꯥꯏꯕ ꯐꯣꯟ ꯄꯥꯏꯕꯒꯤ ꯏꯗꯤꯠ ꯇꯧꯕꯗꯣ ꯃꯊꯟꯗ ꯍꯩꯖꯕꯗꯣ ꯄꯥꯝꯖꯕꯒꯤ ꯑꯗꯨꯃꯥꯏꯅ ꯍꯩꯕ ꯑꯗꯨ ꯃꯥꯁꯨ ꯑꯥ ꯀꯩ ꯍꯥꯏ ꯇꯥꯔꯦ ꯄꯨꯟꯕꯗꯨꯁꯨꯅꯦ
ꯎꯝ ꯑꯣ
ꯑꯗꯨ ꯃꯥꯁꯨ ꯍꯩꯕꯅꯦ ꯃꯥꯅ ꯑꯗꯨꯝ ꯇꯧꯔꯤꯅꯤ ꯂꯦꯞꯇꯣꯞ ꯑꯃ ꯂꯩꯕꯅꯦ ꯑꯗꯨ ꯅꯨꯡꯉꯥꯏꯇ꯭ꯔꯦꯅ ꯃꯥ ꯒꯦꯝꯁꯨ ꯌꯥꯝ ꯍꯩꯕꯅꯦꯕꯀꯣ ꯍꯥꯏꯄꯔ ꯁꯥꯟꯅꯕꯅꯦꯕ ꯑꯗꯨ ꯏꯁꯇ꯭ꯔꯤꯝ ꯊꯥꯅꯕꯅ ꯇꯧꯕꯅꯦ ꯑꯩꯒ ꯁꯥꯟꯅꯃꯤꯅꯅꯕ ꯑꯩ ꯑꯩ ꯑꯩ ꯊꯥꯗꯕ ꯅꯠꯇꯦꯀꯣ ꯑꯩꯗꯁꯨ ꯇꯤꯡ ꯁꯥꯟꯅꯒꯗꯕꯅꯤ ꯐꯨꯔꯤꯠꯀ ꯂꯣꯏ ꯀꯛꯇꯅꯒ ꯂꯣꯏꯔꯕꯅꯤ ꯁꯨꯝ ꯂꯤꯁꯜꯂ ꯈꯣꯠꯆꯤꯜꯂꯒ ꯃꯑꯣꯡ ꯇꯥꯅꯕꯅ
ꯑꯗꯣ ꯀꯩꯅꯣꯒꯤ ꯑ ꯃꯥꯒꯤ ꯥ ꯐꯤꯛ ꯀꯥꯔ ꯑꯦ ꯍꯥꯏꯗꯤ ꯁꯨꯝ ꯈꯥ ꯋꯥꯡꯖꯥꯂꯥ ꯍꯥꯏꯗꯤ ꯌꯥꯝ ꯋꯥꯡꯉꯒꯗꯤ ꯕꯤꯗꯤꯠ ꯇꯧꯕ ꯈꯣꯠꯄ ꯅꯨꯡꯉꯥꯏꯗꯅ
ꯀꯟꯅꯗꯤ ꯋꯥꯡꯕ ꯑꯣꯏꯗꯕꯅꯦ ꯑꯗꯣ ꯑꯔꯤꯕ ꯃꯇꯝꯒꯤ ꯑꯇꯥꯡꯕ ꯂꯦꯞꯇꯣꯞ ꯃꯣꯏ ꯀꯔꯤ ꯀꯔꯤ ꯀꯝꯄꯅꯤꯅꯣ ꯍꯥꯏꯕꯅꯦ ꯑꯗꯨ ꯑꯣꯏꯕꯅꯦꯕꯀꯣ ꯑꯗꯨ ꯃꯥ ꯍꯦꯟꯗ ꯂꯧꯕꯅꯦꯕ ꯑꯗꯣ ꯑꯥ ꯆꯞꯄꯦ ꯈꯣꯠꯂꯦꯅ ꯀꯥꯏꯅꯗꯤ ꯀꯨꯂꯔ ꯂꯨꯄꯥ ꯆꯥꯇ꯭ꯔꯦ ꯆꯅꯤꯄꯥꯟ ꯄꯤꯕ ꯑꯃ ꯂꯩꯔꯒ ꯍꯧꯖꯤꯛꯇꯤ ꯏꯪꯗꯤ ꯏꯪꯉꯕꯅꯦ ꯁꯤꯗꯗꯤ ꯇꯧ ꯕꯨ ꯅꯨꯡꯉꯥꯏꯔꯕꯅꯦ
ꯎꯝ ꯑꯩꯒꯤ ꯀꯩ ꯃꯥꯏ ꯑꯃ ꯊꯥꯎ ꯂꯧꯕꯗꯣ ꯅꯪꯒꯤ ꯗꯝꯕꯤꯡ ꯍꯥꯏꯗꯣꯏꯔꯥ ꯑꯗꯨ ꯂꯧꯕꯗꯣ ꯐꯣꯟꯗ ꯑꯗꯨꯝ ꯂꯧꯔꯤꯔꯕ
ꯑꯥꯎ ꯐꯣꯟꯗ ꯊꯤꯟꯖꯤꯜꯂꯒ ꯃꯥꯏꯀ꯭ꯔꯣꯐꯣꯟ ꯏꯌꯥꯔꯄꯤꯁ ꯑꯣꯔꯤꯖꯤꯅꯦꯜ ꯑꯩ ꯍꯧꯖꯤꯛꯇꯤ ꯃꯥꯏꯀ꯭ꯔꯣꯐꯣꯟ ꯏꯅꯥꯎꯄꯥꯒꯤ ꯀꯩꯅꯣꯗꯣ ꯌꯥꯎꯁꯟꯈ꯭ꯔꯦꯕ ꯃꯥꯏ ꯕꯣꯔꯗꯤꯡ ꯊꯤꯟꯕꯗ ꯀꯩꯅꯣꯗꯣ ꯃꯥꯏꯀ꯭ꯔꯣꯐꯣꯟ ꯂꯨꯄꯥ ꯆꯥꯝꯃꯔꯤꯃꯨꯛ ꯄꯤꯕ ꯑꯃꯨ ꯑꯦꯃꯥꯖꯣꯟꯗꯒꯤ ꯀꯛꯄꯅꯦꯕꯀꯣ ꯑꯗꯨꯗꯣ ꯊꯤꯟꯖꯜꯂꯦꯗꯅ ꯑꯗꯨꯒ ꯂꯧꯔꯒ ꯔꯦꯀꯣꯔꯠ ꯂꯧꯕ ꯃꯇꯨꯡꯗ ꯀꯦꯛꯄꯠꯇ ꯆꯪꯉꯒ ꯚꯣꯏꯁ ꯁꯦꯟꯖꯔꯗꯣ ꯑꯗꯨꯗꯨꯗ ꯈꯣꯟꯖꯦꯜꯗꯨ ꯕꯦꯛꯒ꯭ꯔꯥꯎꯟ ꯒꯤ ꯂꯣꯏ ꯂꯧꯊꯣꯛꯈ꯭ꯔꯦꯗꯅ ꯍꯥꯏꯗꯤ ꯕꯦꯛꯒ꯭ꯔꯥꯎꯟ ꯅꯣꯏꯁ ꯇꯣ ꯑꯗꯨꯒ ꯀꯩꯅꯣꯒꯤ ꯑꯩꯈꯣꯏ ꯈꯣꯟꯖꯦꯜ ꯗꯣ ꯔꯨꯝ ꯕꯣꯏꯁꯇ ꯏꯀꯣ ꯈꯤꯇꯪ ꯆꯠꯍꯜꯂꯛꯄ ꯃꯥꯟꯕꯗꯣ
ꯎꯝ
ꯑꯗꯨꯃꯥꯏꯅ ꯑꯩꯗꯤ ꯈꯔ ꯇꯧꯊꯣꯛꯄꯅꯤꯗ ꯑꯗꯨ ꯃꯥꯏꯀꯔꯐꯣꯟꯗꯩꯁꯨ ꯀꯥꯟꯅꯕ ꯂꯧꯕ ꯑꯗꯨꯒ ꯀꯦꯀꯣꯠꯇꯩꯁꯨ ꯀꯥꯟꯅꯕ ꯂꯧꯕ ꯑꯗꯨꯒꯤꯅꯤ ꯇꯥꯕꯗ
ꯎꯝ ꯑꯗꯨ ꯀꯩꯅꯣꯒꯤ ꯑꯗꯨꯒꯤ ꯑ ꯏꯤꯠ ꯇꯧꯕꯗ ꯑ ꯀꯩꯍꯥꯏꯗꯣꯏꯅꯣ ꯂꯩꯩ ꯀꯩꯅꯣ ꯁꯣꯢꯔꯦ ꯁꯣꯢꯔꯦ ꯍꯥꯏꯕꯗꯤ
ꯅꯪ ꯍꯥꯏꯅꯤꯡꯉꯤꯁꯤ ꯀꯃꯥꯏꯅ ꯇꯧꯅꯣ ꯍꯥꯏꯌꯨꯅꯦ ꯃꯃꯤꯡ ꯍꯥꯏꯗ꯭ꯔꯁꯨ ꯍꯥꯏꯗꯤ
ꯑꯩꯒꯤ ꯚꯣꯏꯁ ꯆꯦꯟꯖꯔ ꯍꯥꯏꯁꯦ ꯁꯨꯝ ꯃꯅꯤꯡꯒꯤ ꯕꯦꯛꯒ꯭ꯔꯥꯎꯟ ꯖꯦꯁ ꯁꯥꯎꯟꯖꯦ ꯂꯧꯊꯣꯛꯄ ꯌꯥꯕ꯭ꯔꯕ
ꯅꯣꯏꯁ ꯔꯤꯗ꯭ꯌꯨꯁꯤꯡ ꯑꯅ ꯑꯃ ꯌꯥꯎꯕꯅꯦꯕꯀꯣ ꯑꯗ ꯕꯦꯛꯒ꯭ꯔꯥꯎꯟꯒꯤ ꯃꯆꯥ ꯃꯆꯥ ꯂꯥꯡꯕ ꯇꯦꯡ ꯇꯥ ꯇꯧꯕ ꯐꯦꯟ ꯃꯈꯣꯟ ꯍꯨꯝꯕ ꯏꯁ ꯅꯣꯡ ꯇꯥꯕ ꯃꯈꯣꯟ ꯈꯔ ꯌꯥꯎꯕꯗꯣ ꯑꯗꯨ ꯂꯧꯊꯣꯛꯄ ꯌꯥꯕꯅꯦꯕ ꯑꯗꯨ ꯄ꯭ꯔꯣꯁꯦꯁ ꯉꯥꯛꯇꯪ ꯇꯧꯕꯅꯦꯕ ꯑꯗꯨꯒ ꯈꯣꯟꯖꯦꯜꯁꯨ ꯍꯥꯏꯗꯤ ꯀꯩꯅꯣ ꯏꯟꯍꯥꯟꯁꯤꯡ ꯑꯃ ꯌꯥꯎꯕꯅꯦꯕꯀꯣ ꯑꯗꯨꯁꯨ ꯇꯧꯍꯧ ꯒꯗꯕ ꯒꯗꯨꯒ ꯅꯪ ꯃꯥꯢ ꯃꯥꯢ ꯍꯣꯞ ꯑꯗꯒꯤ ꯃꯈꯜ ꯃꯈꯜ ꯔꯨꯝ ꯚꯣꯢꯁ ꯀꯥꯏ ꯃꯈꯜ ꯃꯈꯜ ꯂꯩꯕꯅꯦꯕ ꯏꯀꯣ ꯑꯗꯨꯗꯨ ꯑꯗꯨꯗ ꯑꯩꯈꯣꯏꯅ ꯇꯧꯔꯤꯁꯦ ꯃꯥꯏꯛ ꯃꯤꯛ ꯍꯣꯛ ꯑꯅ ꯑꯃ ꯂꯩꯕꯅꯦꯕꯀꯣ ꯑꯗꯨꯒꯤꯗ ꯔꯨꯝ ꯕꯣꯏꯁꯇꯣ ꯇ꯭ꯔꯦꯡ ꯈꯔ ꯂꯩꯈꯠꯂꯒ ꯏꯀꯣꯗꯤ ꯌꯥꯝ ꯆꯠꯍꯟꯗꯕꯤꯗ ꯆꯥꯡ ꯑꯃꯗ ꯃꯁꯥ ꯅꯥꯟꯅ ꯂꯤꯕꯩ ꯋꯥꯅꯤꯗ ꯑꯥ ꯕꯤ ꯄꯤꯑꯦꯟ ꯁꯝꯃꯤꯅꯦ ꯃꯥ ꯕꯤ ꯄꯤꯑꯦꯟ ꯁꯝꯖꯟꯗ ꯌꯥꯗꯦ ꯀꯦꯞꯀꯠꯇꯤ
ꯑ ꯕꯤ ꯄꯤ ꯑꯦꯜ ꯁꯝꯕꯗꯩꯗꯤ ꯋꯥꯏ ꯐꯥꯏ ꯁꯝꯗ꯭ꯔꯗꯤ ꯚꯤ ꯄꯤ ꯑꯦꯜꯗ ꯁꯝꯕ ꯌꯥꯗꯗꯧꯅ ꯑꯗꯨꯝ ꯇꯧ ꯂꯩꯕ ꯑꯩꯗꯣ
ꯑꯣ ꯃꯔꯨ ꯍꯣꯔꯦꯟ ꯃꯔꯣꯟꯗꯣ ꯃꯥ ꯀꯩꯅꯣ ꯇꯧꯔꯒ ꯃꯥ
ꯑꯗꯨꯒ ꯑꯩꯈꯣꯏꯒꯤ ꯑ ꯑ
ꯀꯩꯅꯣ
ꯍꯌꯦꯡ ꯑꯥꯗ ꯑꯩꯈꯣꯏꯔꯣꯝꯗ ꯂꯥꯛꯄꯗꯅꯦ
ꯑꯥ
ꯑꯗꯨꯗ ꯈꯔ ꯅꯪꯅ ꯍꯥꯏꯕꯈꯩꯗꯣ ꯈꯔ ꯍꯥꯏꯐꯦꯠ ꯇꯥꯛꯑꯣꯕ ꯑꯩꯁꯨ
ꯄꯠ ꯄꯠ ꯇꯠꯂꯦ ꯅꯪ ꯉꯥꯡꯉꯤꯁꯦ
ꯑꯣ ꯑꯈꯣꯢꯔꯣꯝꯗ ꯂꯥꯛꯄꯗꯣ ꯁꯤꯖꯤꯟꯅꯕꯗꯨ ꯀꯌꯥ ꯍꯩꯇꯦꯕ ꯑꯗꯨꯅ ꯅꯪ ꯅꯪꯅ ꯈꯔ ꯇꯥꯛꯑꯣꯕ
ꯑꯣ ꯍꯣꯏ ꯇꯥꯛꯀꯦ ꯑꯗꯨꯕꯨꯗꯤ ꯑꯗꯨꯒ ꯑꯃꯨꯛ ꯍꯧꯖꯤꯛꯇꯤ ꯌꯥꯔꯦ ꯑꯃꯨꯝ ꯃꯨꯛ ꯄꯠ ꯄꯠ ꯇꯠꯂꯨꯕ
ꯅꯪꯅ ꯉꯥꯡꯖꯕꯗꯣ ꯅꯪꯉꯣꯟꯗ ꯑꯗꯨꯝ
ꯇꯥꯗꯦ ꯇꯥꯗꯦ ꯑꯗꯨꯗꯤ ꯇꯥꯗꯦ ꯅꯪꯒꯤ ꯅꯦꯋꯣꯇꯣ ꯑꯃꯨꯛꯃꯨꯛ ꯇꯠꯀꯦ ꯇꯠꯀꯦ ꯇꯠꯀꯦ ꯇꯠꯀꯦ ꯇꯧꯕ
ꯑꯣ
ꯇꯥꯗꯤ ꯇꯥꯕ ꯅꯠꯇ꯭ꯔꯣ ꯑꯩ ꯉꯥꯡꯕꯁꯦ
ꯇꯥꯏꯌꯦ ꯇꯥꯏ ꯍꯧ ꯀꯤꯍꯣꯝ ꯆꯥꯕꯗꯣ ꯁꯨꯝ ꯀꯔꯥꯅꯤꯃꯨꯛꯀꯨꯝꯕ ꯑꯗꯩꯗꯤ ꯊꯣꯏꯗ꯭ꯔꯤꯡꯒꯨꯝꯕ ꯆꯥꯏꯁꯤꯜꯂꯒ ꯆꯥꯕꯗꯨꯅ ꯈꯔ ꯍꯥꯎꯋꯅꯤ
ꯍꯥꯎꯕꯅꯦ ꯀꯂꯥꯅꯤꯃꯨꯛꯅꯦ ꯊꯣꯏꯗꯤꯡꯅꯦ ꯑꯗꯨꯒ ꯊꯨꯝ ꯈꯤꯇꯪ ꯇꯧꯔꯒ ꯃꯣꯔꯣꯛꯁꯨ ꯌꯥꯝꯗꯕꯤꯗꯀꯣ ꯃꯔꯨ ꯑꯃ ꯆꯥꯏꯔꯒ ꯐꯖꯅ ꯆꯥꯕꯗꯣ ꯃꯗꯨ ꯍꯥꯎꯗꯤ ꯍꯥꯎꯕꯅꯦꯍꯦ
ꯍꯣꯏ
ꯗꯣ ꯑꯩꯈꯣꯏꯁꯦ ꯌꯥꯝ ꯀꯨꯏꯗꯕꯤꯗꯅꯦ ꯇꯥꯡ ꯀꯨꯟꯗꯤ ꯁꯨꯝ ꯍꯥꯏꯖꯕ ꯋꯥꯅꯤ ꯇꯥꯡ ꯇ꯭ꯔꯥꯝꯉꯥ ꯗꯨꯃꯨꯛꯀꯤ ꯃꯅꯨꯡꯗ ꯂꯥꯛꯄꯕꯨ ꯌꯥꯏ
ꯑꯣ ꯇꯥꯏ ꯇꯥꯏ
ꯑꯥ ꯑꯈꯣꯏ ꯚꯤꯗꯤꯑꯣ ꯑꯃ ꯔꯦꯀꯣꯔꯠ ꯂꯧꯕꯗꯣ ꯉꯁꯤ ꯍꯌꯦꯡꯗꯤ ꯂꯣꯏꯁꯤꯟꯕ ꯉꯝꯃꯔꯣꯏ ꯍꯪ ꯆꯤꯠꯇꯤ ꯁꯨꯡꯉꯣꯏ ꯁꯣꯏꯗꯕꯤ ꯂꯣꯏꯁꯤꯜꯂꯅꯤꯕ ꯏꯗꯤꯠ ꯇꯧꯕ ꯑꯗꯨꯒ ꯑꯗꯨ ꯊꯥꯒꯠꯂꯝꯗꯥꯏꯗ ꯅꯪ ꯀꯣꯂꯥꯕꯣꯔꯦꯗ ꯑꯃꯨꯛꯀ ꯇꯧꯔꯛꯀꯦ ꯇꯧꯕꯅꯦꯕ ꯀꯣ
ꯍꯣꯏ ꯀꯩꯅꯣ ꯇꯧꯔꯒ ꯑꯃꯨꯛ ꯀꯩꯅꯣ ꯇꯧꯔꯖꯤ
ꯍꯣ ꯍꯣꯏ
ꯑꯁ